ꯍꯜꯂꯣ
ꯅ ꯑꯩꯅ ꯅꯪ ꯈꯣꯟꯖꯦꯜꯗ ꯇꯥꯅꯤꯡꯗ꯭ꯦ ꯚꯥꯏ ꯍꯌꯦꯡ ꯁꯥꯟꯅꯁꯦ ꯍꯥꯏꯗ ꯅꯪ ꯊ
ꯑꯩ ꯅꯪ ꯇꯧꯃꯟꯗꯕꯗꯨꯗ ꯉꯥꯏꯅꯤꯡ ꯉꯥꯏꯕꯅꯤꯌꯦ ꯅꯪ ꯇꯧꯔꯛꯒꯗ꯭ꯔꯥ ꯇꯧꯔꯛꯒꯗ꯭ꯔꯥ ꯇꯧ
ꯃꯥꯅꯦ ꯃꯥꯅꯦ ꯄꯩꯁꯥ ꯇꯥꯅꯕ ꯍꯧꯖꯤꯗꯤꯅ ꯃꯥꯡꯍꯟꯕ ꯌꯥꯗꯦ
ꯎꯝ ꯑꯗꯨꯏꯅꯦꯗ ꯑꯩ ꯅꯪ ꯇꯧꯔꯒ ꯅꯪ ꯈꯜꯂꯨ ꯥꯏꯅꯤꯡꯒꯤ ꯑꯣꯟꯊꯣꯛꯅꯤ ꯌꯥꯝ ꯈꯜꯂꯨ ꯑꯦ ꯅꯪ ꯀꯦꯃꯦꯔꯥ ꯂꯟꯁ ꯂꯩꯕ꯭ꯔꯕꯗꯣ
ꯖꯦꯟꯁ ꯃꯁꯥꯒꯤ ꯃꯆꯥ ꯑꯃ ꯍꯥꯞꯄꯦꯅ
ꯃꯆꯥ ꯃꯆꯥꯗ ꯅꯠꯇꯕ ꯑꯃ ꯂꯩ ꯑꯗꯨ ꯍꯥꯞꯄ ꯂꯣꯏ ꯌꯥꯕ꯭ꯔꯕ ꯍꯧꯖꯤꯛꯀꯤ ꯑꯅꯧ ꯑꯅꯧꯕ ꯃꯌꯥꯝꯁꯦ
ꯑꯅꯧꯅꯧꯕꯁꯤꯗꯤ ꯌꯥꯏꯑꯕ ꯗꯦꯁꯂꯥꯔꯒꯤ ꯀꯩꯀꯥ ꯀꯦꯃꯦꯔꯥ ꯂꯦꯟꯁ ꯀꯩꯗꯣ ꯍꯥꯞꯄ ꯆꯥꯅꯗꯕꯈꯣꯏꯁꯤꯅ ꯃꯥꯎꯟ ꯑꯃ ꯂꯩꯔꯤꯕ ꯑꯩꯒꯤꯗꯣ ꯑꯩꯒꯤꯗꯣ ꯁꯦꯝ ꯍꯧꯖꯤꯛ ꯁꯥꯗ꯭ꯔꯕ ꯀꯩꯅꯣꯅꯦꯕ ꯀꯩꯌꯥꯦꯅꯤ
ꯍꯣꯏꯅꯦ ꯑꯥꯎꯠ ꯗꯦꯇꯦꯠ ꯑꯣꯏꯔꯕ ꯀꯥꯡꯕꯨꯅꯦꯕ ꯑꯗꯣ ꯅꯣꯏꯒꯤ ꯀꯦꯃꯦꯔꯥꯥꯁꯦ ꯍꯧꯖꯤꯛꯇꯤ ꯏꯄꯥ ꯄꯄꯥꯕ ꯌꯥꯝ ꯀꯩꯅꯣ ꯇꯧꯕ ꯇꯥꯏꯞ ꯑꯃ ꯊꯣꯛꯂꯛꯏꯅꯤ ꯀꯣ
ꯋꯥꯍ ꯍꯥꯏꯅ
ꯀꯦꯃꯦꯔꯥꯁꯦ ꯈꯔ ꯄꯥꯔꯞ ꯇꯧꯕ ꯑꯃ ꯂꯩꯌꯦꯕ ꯍꯧꯖꯤꯛꯀꯥꯟꯁꯦ
ꯍꯣꯏ ꯄꯥꯕꯈꯩꯗꯨꯅꯤ ꯚꯥꯏ ꯇꯥꯡꯕꯅꯤ ꯑꯗꯨ
ꯄꯥꯕ ꯑꯗꯨꯒ ꯃꯇꯣꯟ ꯁꯪꯍꯟꯕꯤꯗꯣ ꯃꯇꯣꯟꯗ
ꯍꯥꯏꯗꯤ ꯑꯗꯨ ꯑꯩꯈ ꯍꯒꯦ ꯑꯗꯨ ꯁꯪꯁꯥꯗꯨꯗ ꯑꯃꯨꯛꯇꯗꯤꯅ
ꯇꯥꯡꯉꯗꯣ ꯃꯇꯣꯟꯗꯖꯅꯤꯅꯦ ꯀꯣ
ꯎꯝ
ꯇꯣꯅꯦ ꯂꯥꯛꯥꯛ ꯀ ꯐꯖ ꯑꯃ ꯄꯤꯅꯩꯅꯦ
ꯍꯥꯏꯕ
ꯂꯥꯛ ꯀ ꯐꯅꯝ ꯄꯤꯕ
ꯄꯤ ꯄꯤ ꯂꯥꯛ ꯂꯥꯛ ꯂꯥꯛꯇꯔ
ꯂꯥꯈ ꯃꯔꯤ ꯑꯍꯨꯝ ꯃꯔꯤ ꯑꯅꯤ ꯑꯍꯨꯝ ꯑꯗꯨꯃ ꯉꯥꯛꯇ꯭ꯅꯤ
ꯨꯝꯨꯝ ꯍꯣꯏ ꯂꯥꯛ ꯚꯥꯏ ꯑꯗꯣ ꯌꯥꯝ ꯄ꯭ꯔꯣꯐꯦꯁꯅꯦꯜ ꯑꯃꯨꯛ ꯌꯧꯋꯦꯕ ꯑꯗꯨꯒꯨꯝꯕꯗꯣꯀꯣ
ꯑꯦ ꯑꯗꯨ ꯕꯥ ꯑꯩ ꯀꯦꯃꯦꯔꯥꯥꯁꯦ ꯀꯩꯅꯣꯅꯦ ꯍꯦꯅ ꯇꯥꯡꯉꯦ ꯋꯥꯏꯜ ꯂꯥꯏꯐꯀꯤ ꯇꯧꯕ ꯀꯥꯡꯕꯨꯁꯦ
ꯅ ꯍꯦ ꯇꯕꯨꯗꯤ ꯀꯥꯏꯗꯦꯅꯣ
ꯋꯥꯏꯜ ꯂꯥꯏꯐꯀꯤꯀꯤ ꯄꯥꯏꯗꯌꯥꯗ ꯍꯥꯏꯅꯤ ꯑꯁ ꯅꯨꯡꯉꯥꯏꯗꯧ ꯃꯥꯂꯦ ꯅꯍ ꯃꯣꯏ ꯇꯧꯔꯤꯗꯨ
ꯑꯗꯨ ꯇꯥꯔꯛꯅꯕ ꯍꯣꯠꯅꯕ ꯃꯇꯝꯗ ꯃꯤꯠ ꯅꯥꯏ ꯃꯇꯝ ꯈꯔ ꯑꯣꯏꯗꯣꯏꯦꯅꯤ ꯂ ꯂꯥꯏꯐꯀꯤ ꯐꯣꯇꯣꯒ꯭ꯔꯥ ꯀꯩꯀꯥꯗꯣ ꯑꯗꯨꯈꯩꯗꯣ ꯑꯣꯏꯅꯕ ꯍꯣꯠꯅꯕꯗ ꯃꯤꯅꯥꯏꯗꯤ ꯃꯇꯝ ꯈꯔ ꯑꯣꯏꯗꯣꯔꯤꯅꯦꯕ ꯑꯗꯩ ꯀꯦꯃꯦꯔꯥꯁꯨ ꯑꯇꯥꯡꯕ ꯂꯩꯗꯤ ꯌꯥꯔꯣꯏ ꯚꯥꯏ ꯀꯦꯃꯦꯔꯥꯒꯤ ꯕꯣꯗꯤ ꯑꯃ ꯂꯩꯔꯒ ꯑꯗꯨꯝ ꯌꯥꯏꯑꯕ ꯈꯪꯕ꯭ꯔꯥ ꯑꯗꯨꯒ ꯕꯣꯗꯤ ꯍꯥꯏꯗꯤ ꯕꯣꯗꯤ ꯈꯔ ꯐꯕ ꯑꯃ ꯚꯦꯁ ꯇꯧꯍꯧꯔꯦꯗꯅ ꯑꯗꯨꯒ ꯁꯤ ꯍꯌꯦꯡ ꯀꯩꯅꯣ ꯗꯔꯀꯥꯔ ꯂꯩꯔꯀꯥꯟꯗ ꯂꯦꯟꯁ ꯇꯥꯡ ꯇꯥꯡꯕꯗꯨꯗꯤ ꯍꯥꯞꯆꯤꯟꯕ ꯌꯥꯏꯑꯕ ꯑ ꯂꯍꯟꯁꯤꯅꯦꯕꯥꯏ ꯑꯃ ꯗꯔꯀꯥꯔ ꯂꯩꯔꯤꯁ
ꯕꯣꯗꯤꯗꯨꯅꯦꯕꯀꯣ ꯕꯣꯗꯤꯗꯣ ꯈꯔ ꯐꯕ ꯑꯃ ꯂꯩꯍꯧ ꯇꯥꯔꯒꯗꯤ
ꯎꯝ ꯑꯗꯨꯗꯤ ꯂꯩꯍꯧꯔꯗꯤ ꯍꯌꯦꯀꯣꯅ ꯍꯥꯏꯅ ꯆꯅꯤꯡꯉꯁꯨ ꯍꯅ
ꯅꯪ ꯂꯛꯇꯁꯄꯥꯥꯏ ꯈꯈꯤꯗꯁꯤꯗꯤꯚꯥꯏ
ꯄꯥꯏꯔꯛꯀꯅꯤ ꯄꯥꯏꯔꯛꯀꯅꯤ ꯑꯩ ꯅꯨꯄꯤꯁꯨ ꯀꯥꯏꯅꯗꯣꯏꯦ
ꯎꯝ ꯍꯦ ꯄꯥꯏꯈꯅꯤ ꯀꯦꯅꯧꯦ ꯄꯥꯏꯅꯤ
ꯎꯝ ꯁꯥꯗꯅꯦꯩꯅ ꯄꯁꯥ ꯄꯥꯏ ꯀꯅꯤ ꯌꯥꯋꯒ ꯁꯥꯗꯅꯦ ꯍꯤꯡꯉꯤ ꯄ ꯌꯥꯝ ꯋꯥꯏ ꯅꯨꯄꯤ ꯊꯦꯝ ꯈꯣꯠꯗ ꯑꯩ ꯊꯥꯛꯂ ꯊꯤꯖꯤꯟꯒꯦ ꯄꯩꯁꯥ ꯄꯥꯏꯕ ꯁ ꯏ ꯀꯣꯟꯀꯥꯏ ꯆ ꯐ ꯊꯦ ꯚꯥꯏ ꯃꯌꯥꯝꯒꯤ ꯃꯇꯦꯡ ꯄꯥꯡꯅꯕꯅꯦ
ꯑꯩꯅ ꯇꯉ ꯇꯣꯀꯉꯗ
ꯔꯃꯦ ꯌꯗꯤ ꯂꯩꯕ
ꯎ
ꯑꯥ
ꯑ
ꯇꯃꯤ ꯑꯣ ꯂꯩꯁꯤꯀꯣ
ꯑꯩꯌꯦꯌꯦ
ꯑꯗꯨ ꯌꯣꯗ ꯀꯥꯄꯝꯃꯅꯤ ꯋꯥꯔꯤꯁꯤꯦ ꯇꯥꯕꯗ
ꯑ ꯃꯥꯅꯤ ꯃꯂ
ꯚꯥꯏ ꯑꯗꯨ ꯅꯪꯅ ꯃꯦꯁꯤ ꯄꯥꯝꯕꯩ ꯃꯔꯝꯗꯨ ꯈꯪꯗꯤ ꯈꯪꯍꯜꯂꯨꯅꯦ
ꯃ ꯣꯕꯤ ꯋꯥꯔꯤ ꯋꯥꯔꯤ ꯇꯁꯤꯥꯏ ꯃꯁꯤ
ꯅ ꯅꯪꯪ ꯃꯤꯁꯤ ꯄꯥ ꯀꯩ ꯃꯔꯖ ꯍꯥꯏ
ꯑ ꯀꯩꯅꯣꯅꯦꯕ ꯔꯣꯅꯥꯜꯗꯣ ꯀ꯭ꯔꯤꯁꯇꯌꯥꯅꯣ ꯔꯣꯅꯥꯜꯗꯣ
ꯑ ꯑꯗꯨꯝꯕꯗꯣ ꯍꯥꯏꯅꯣꯃꯦ ꯇꯌꯥꯔ ꯑꯃꯗ ꯀꯃꯥꯢ ꯇꯧꯔꯒ ꯔꯦꯁꯄꯦꯛ ꯇꯧꯅꯤ ꯍꯩꯇꯕ ꯃꯤ ꯑꯩ ꯁꯥꯎꯅꯤꯉꯤ ꯑꯩꯁ ꯃꯔ ꯋꯥ ꯑꯩ ꯀꯩꯁꯨ ꯑꯗꯨꯗ ꯌꯥꯝ ꯀꯟꯅ ꯌꯦꯛꯅꯤꯡꯕ ꯑꯣꯏꯗꯦ ꯆꯂꯒ ꯁꯥꯎꯅꯤ ꯑꯩ ꯌꯥꯝ ꯁꯥꯎꯅꯤ ꯍꯗꯗꯤ ꯖꯦꯗ ꯑꯩ ꯌꯥꯝ ꯁꯥꯎꯅꯤ ꯑꯗꯨꯀꯥꯟ ꯅꯗ ꯑꯩꯗ ꯃꯤꯁꯤ ꯃꯤꯁꯤꯅ ꯄꯕ ꯋꯥ ꯉꯥꯡ ꯊꯤꯕ ꯃꯗꯧꯕꯅꯄꯥ ꯃꯥꯅꯤ ꯍꯣꯏ ꯆꯥꯎꯔꯦꯜ ꯑꯣꯏꯅ ꯂꯦꯕꯦꯜ ꯑꯃꯗ ꯃꯨꯛ ꯂꯩꯈ꯭ꯔꯦ
ꯀꯩ
ꯍꯥꯥ
ꯑꯩ
ꯑꯁ ꯑꯌꯨꯛꯇ ꯂꯩ ꯑꯦ ꯑꯌꯨꯛꯇ ꯑꯗꯨ ꯍꯥꯏꯔꯒ ꯃꯨꯁꯨꯒꯤꯁꯨ ꯃꯤꯠ ꯀꯩꯅꯣ ꯂꯩꯅꯤ ꯍꯌꯦꯡꯁꯦ ꯀꯩꯅꯣ ꯀ꯭ꯔꯤꯛꯀꯦꯠ ꯃꯨ ꯇꯥꯛꯑꯒ ꯀ꯭ꯔꯤꯛꯀꯦꯠ ꯁꯥꯟꯅꯅꯤ ꯍꯥꯏꯅꯤ
ꯅꯪ ꯌꯥꯎꯗꯨꯏꯔ
ꯥꯏ ꯏ ꯈꯪ ꯅꯔꯥꯏ ꯇꯥꯂꯤꯗꯝꯣ ꯏ ꯈ ꯂꯥꯏꯗꯦ ꯃꯣꯏ ꯈꯪꯅ ꯆꯥꯟꯅꯕ ꯃꯣꯏ ꯈꯔ ꯑꯗꯨꯝ ꯈꯪꯅ ꯁꯥꯟꯅꯖꯅꯤ ꯑꯩ ꯌꯥꯔꯒ ꯑꯩ ꯃꯥꯏꯊꯤꯕ ꯄꯤ ꯉꯝꯗꯕ ꯑꯃ ꯌꯥꯎꯗꯦ ꯃꯣꯏꯁꯦ ꯀꯗꯦꯕꯔ ꯅꯪ ꯑꯩꯒꯤ ꯇꯦꯂꯦꯟ ꯈꯪꯉꯕꯅꯤꯅ
ꯍꯪ ꯅꯍꯥꯟꯕꯣꯖ ꯑꯩ ꯂꯩꯕꯗ
ꯈꯪꯗ꯭ꯔꯣ
ꯍꯣꯏ ꯍꯣꯏ ꯅꯪ ꯌꯥꯝ ꯐꯩꯌꯦ ꯄꯨꯔꯥ ꯅꯩꯈꯥꯏꯕꯤꯅꯦ ꯅꯪꯁ ꯄꯨꯔꯥ ꯅꯩꯕꯤꯅꯦ
ꯑꯩꯣꯏꯗꯤ ꯑꯣꯜꯔꯅꯤ ꯀꯣꯏ ꯃꯗꯤ ꯌꯥꯗꯕ ꯇꯧꯔꯤꯁꯦ ꯑꯗꯨꯅꯤꯚꯥꯏ ꯂꯩꯕ ꯀꯩꯅꯣ ꯍꯌꯦꯡ ꯃꯣꯏ ꯄꯨꯡ ꯇꯔꯦꯠ ꯍꯥꯏꯕꯔꯥ ꯀꯩꯅꯣꯝ ꯍꯥꯏꯕꯅꯤ ꯅꯣꯏ ꯌꯦꯡ ꯁꯣꯏꯗ꯭ꯔꯥ ꯅꯣꯏ ꯀꯩꯅꯣꯒꯗꯤ ꯌꯥꯎꯒꯦ ꯍꯥꯏꯔꯛꯀꯅꯤ ꯅꯣꯏ ꯑꯣꯖꯥ ꯑꯗꯨꯒꯗꯤ ꯊꯋꯥꯏ ꯌꯥꯝ ꯌꯥꯎꯕꯅꯦ
ꯗꯕ
ꯌꯥꯎꯗꯣꯏꯔꯥ ꯌꯥꯎꯔꯣꯏ ꯗꯔꯥꯗꯤ ꯈꯪꯗꯦ ꯀꯦ
ꯀꯅꯥꯅꯣꯕ
ꯅꯣꯏ ꯍꯩ ꯑꯣ ꯗꯤ ꯗꯣ ꯑꯗꯨꯇ ꯍ ꯁꯪꯅꯂꯑ ꯅꯪꯅ ꯅꯨꯡꯁꯤꯗꯕꯗ ꯂꯣꯏꯔꯕ
ꯅꯨꯡꯁꯤꯁꯤ ꯃꯔ ꯃ ꯂꯩꯗꯅ
ꯑꯥ ꯀꯔꯤ ꯍꯥꯏꯕꯅꯣ ꯃꯔꯨꯞ
ꯚꯥꯏ ꯃꯔꯝ ꯌꯥꯝ ꯂꯩꯌꯦꯕ ꯑꯩꯅ ꯈꯔ ꯁꯥꯎꯈꯤꯕꯒꯤ ꯑꯗꯨꯅ
ꯃꯅꯤ ꯔꯤꯖꯟ ꯔꯦ ꯃꯅꯤ ꯔꯤꯖꯟ ꯇꯨ ꯍꯦꯠ ꯍꯤꯝ
ꯔꯦꯒꯤꯑꯣꯟ
ꯍꯦꯠ ꯍꯤꯝ ꯂꯞꯍꯤꯝ
ꯎ
ꯚꯥꯏ ꯅꯪ ꯁꯥꯎꯔ꯭ ꯀꯩꯝ ꯀꯥꯟꯅꯗꯧ ꯂꯩꯇꯦꯗ
ꯑꯩꯗ ꯐ
ꯅꯠꯇ꯭ꯔꯣ
ꯎꯝ
ꯅꯪ ꯊꯃꯣꯏꯗ ꯁꯨꯝ ꯄꯦꯟꯖꯗꯕ ꯋꯥꯅꯦꯕ
ꯃꯥꯅꯦ ꯑꯩꯉꯣꯟꯗ ꯃꯥꯅ ꯑꯀꯥꯏꯕ ꯇꯧꯔꯛꯑꯦ ꯍꯥꯏꯕ ꯅꯠꯇꯦ ꯑꯩ ꯁꯨꯝ ꯄꯦꯟꯖꯗꯕꯒꯤ ꯋꯥ ꯈꯛꯇꯅꯦꯕ
ꯑ ꯁꯨꯃꯥꯏꯅ ꯇꯧꯔꯤꯁꯦ ꯃꯤꯆꯪ ꯃꯤꯈꯥꯏꯁꯦ ꯈꯤꯇꯪ ꯉꯥꯏꯕꯤꯔꯝꯗ꯭ꯔꯒꯗꯤ
ꯍꯥꯎ ꯅꯪ ꯑꯩꯒꯤ ꯋꯥꯈꯜ ꯆꯞ ꯆꯥꯅ ꯈꯪꯒꯦ꯫ ꯃꯌ ꯕꯦꯁꯇ꯭ ꯐ꯭ꯔꯦꯟ
ꯑꯗꯨ ꯂꯣꯃꯤ ꯍꯣꯏꯅꯗꯤ ꯅꯣꯡꯃꯇ ꯈꯪꯕꯤ ꯄꯣꯠꯇꯦ ꯃꯥꯏꯗꯤ ꯁꯥꯖꯟ ꯆꯥꯇꯥꯒꯗꯤ ꯂꯣꯏꯔꯦ
ꯃꯥꯒꯤꯗ ꯄꯥꯈꯣꯟ ꯂꯤꯈꯣꯟ ꯈꯔ ꯆꯠꯄ ꯃꯤ ꯂꯩꯕ꯭ꯔꯥꯕꯥ
ꯂꯩꯗ ꯂꯩꯇꯕ ꯌꯥ ꯂꯩ ꯌꯥꯝ ꯂꯩꯕ ꯋꯥꯔꯤ ꯃꯌꯥꯝ ꯂꯩ
ꯑꯩꯩ ꯀꯌꯥ ꯑꯩꯈꯣꯏꯒꯤ ꯑꯩꯈꯣꯏꯒꯤ ꯃꯔꯥꯛꯀꯤ ꯏꯟꯇꯔꯅꯦꯜꯒꯤ ꯃꯥꯔꯛꯁꯦ ꯍꯩꯁ ꯑꯣ ꯗꯤꯗꯒꯤ ꯆꯠꯇꯣꯏ ꯅꯠꯇ꯭ꯔꯣ ꯑꯣꯖꯥꯅ ꯊꯥꯒꯠꯂꯒ
ꯑꯥ
ꯃꯥꯏ ꯁꯕꯖꯦꯛꯀꯤ ꯏꯟꯇꯔꯅꯦꯜꯒꯤ ꯏꯟꯇꯔꯅꯦꯜ ꯑꯦꯁꯦꯁꯃꯦꯟ ꯃꯔ ꯍꯥꯏꯇꯥꯔꯦ ꯄ꯭ꯔꯦꯛꯇꯤꯀꯦꯜ ꯑꯣꯏꯔꯝ ꯑꯣꯏꯔꯣ ꯂꯣꯏ ꯃꯛ ꯁꯦ
ꯁꯤ ꯀꯟꯇ꯭ꯔꯣꯜꯒ ꯌꯥꯝ ꯇꯧꯈꯤꯕ ꯍꯥꯏꯇꯥꯔꯦ
ꯑꯣ ꯑꯇ ꯒꯥꯔꯤ ꯁꯥꯖꯠ ꯄꯤꯁꯟꯕꯤꯔꯕ ꯈꯪꯅ ꯆꯥꯟꯅꯕꯗ
ꯃꯥꯒꯤ ꯕꯦꯁ ꯐ꯭ꯔꯦꯟ ꯑꯃ ꯌꯥꯎꯏꯤ ꯑꯩꯈꯣꯏ ꯑꯗꯨ ꯄꯤꯁꯟꯕ ꯍꯥꯏꯇꯥꯔꯦ ꯃꯔꯥꯛꯁꯦ ꯊꯤꯑꯣꯔꯤꯗ ꯑꯩꯅ ꯂꯣꯏ ꯍꯦꯜꯂꯁꯨ ꯃꯥꯒꯤ ꯀ꯭ꯂꯣꯁꯇꯨꯗ ꯃꯥ ꯄ꯭ꯔꯦꯛꯇꯤꯀꯦꯜ ꯍꯥꯏꯗ ꯆꯤꯡꯈꯠꯄ ꯍꯥꯏ ꯇꯥꯔꯦ ꯁꯥꯟꯅꯕ ꯍꯥꯏ ꯇꯥꯔꯦ ꯃ ꯃꯆ ꯆꯤꯡꯈꯠ ꯂꯒꯥ ꯁꯦꯝꯕꯗꯣ ꯃ ꯎꯂꯔꯝ ꯅꯤꯅꯅ ꯋꯥꯗ
ꯑꯗꯨ ꯀꯩꯁꯨ ꯈꯜꯂꯨꯅꯨꯗ ꯚꯥꯏ ꯑꯣꯖꯥꯅꯤ ꯀꯩꯅꯣ
ꯅ
ꯑꯣꯖꯥꯗꯤ ꯑꯣꯖꯥꯅꯤ ꯀꯅꯣ ꯚꯥꯏ
ꯎꯝ
ꯚꯥꯏ ꯌꯥꯝ ꯋꯥꯔꯕ ꯑꯩꯅ ꯐꯣꯟ ꯇꯧꯔꯛꯄꯁꯦ
ꯍꯥꯏꯗꯦꯗ ꯚꯥꯏ ꯏꯣꯡꯐꯗꯣꯛ ꯋꯥꯔꯤ ꯁꯥꯟꯅꯕꯕꯨ ꯀꯩꯗꯧ ꯋꯥꯔꯤ ꯁꯥꯟꯅꯕ ꯐꯥꯎ ꯐꯪꯉꯣꯏꯗꯣꯏꯅꯣꯗ ꯚꯥꯏ
ꯑꯗꯨꯗꯩꯗꯤ ꯚꯥꯏ ꯑꯩꯈꯣꯏꯁꯦ ꯀꯥꯏ ꯀꯥꯏꯗ ꯇꯤꯜꯂꯨꯗꯣꯏꯅꯦ ꯒꯌꯥꯟ ꯇꯥꯕ ꯅꯠꯇ꯭ꯔꯤ ꯚꯥꯏ ꯃꯃꯅꯕ ꯔꯣꯃꯤꯌꯣꯅꯒ ꯊꯣꯡꯕ ꯁꯧꯒ꯭ꯔꯤꯗꯣ ꯅꯪ ꯆꯥꯕ ꯐꯪꯉꯥꯔꯣꯏꯗꯕꯅꯤ
ꯑ ꯃꯥꯅ ꯁꯀꯨꯜ ꯊꯦꯡꯗꯅꯕ ꯀꯗꯔ ꯇꯧꯕꯁꯨ ꯐꯪꯉꯥꯔꯣꯏꯗꯕꯅꯦ ꯑꯗꯨꯝ ꯃ ꯐꯪꯉ ꯐꯅ ꯐ
ꯑꯗꯨ ꯚꯥꯏ ꯊꯝꯃꯒꯦ ꯑꯩ
ꯄꯤ ꯇꯔꯦ ꯚꯥꯏ ꯅꯪꯗꯤ ꯃꯇꯝ ꯍꯦꯜꯂꯕ ꯅꯠꯇ꯭ꯔꯣ ꯊꯝꯃꯣ ꯌꯥꯔꯦ